ꯍꯂꯧ ꯇꯥꯕ꯭ꯔꯣ
ꯍꯣꯏ ꯇꯥꯏꯌꯦ
ꯑ ꯀꯩꯗꯧꯔꯤꯕꯅꯣ ꯑ ꯇꯥꯏꯌꯦ ꯑꯥ
ꯀꯔꯤꯁꯨ ꯇꯧꯗꯦ ꯐꯝ ꯆꯥꯛ ꯊꯣꯡꯁꯤꯔꯥ ꯈꯜꯂꯒ ꯂꯩꯔꯤꯌꯦ ꯍꯤ ꯍꯤ
ꯑꯣ ꯀꯔꯤ ꯃꯊꯦꯜ ꯑ ꯀꯔꯤ ꯃꯠ ꯊꯦꯟ ꯊꯣꯡꯒꯅꯤ
ꯆꯝꯐꯨꯠ ꯑꯃꯒ ꯀꯥꯡꯉꯧꯒ ꯇꯧꯁꯤꯔꯥ ꯈꯜꯂꯤꯌꯦ
ꯁ ꯑꯗꯨꯗꯤ ꯍꯧꯔꯒꯅꯤꯅꯦ ꯀꯥꯡꯍꯧꯗꯤ ꯑꯩ ꯑꯥꯝ ꯆꯥꯅꯤꯡꯉꯤꯅꯦ ꯅꯪꯅ ꯁꯦꯝ ꯅꯪꯅ ꯁꯦꯝ ꯅꯪꯅ ꯁꯦꯝꯕꯗꯣ ꯑꯩ ꯆꯥꯅꯤꯡꯉꯦ
ꯑ ꯑꯩꯅ ꯁꯦꯝꯕꯗ ꯌꯥꯝ ꯍꯥꯎꯕꯅꯦ
ꯑ ꯈꯨꯠꯊꯨꯝꯕꯤ ꯍꯥꯏꯕꯗꯨꯔꯣ ꯊꯨꯝꯕꯤ ꯍꯥꯏꯕꯗꯨꯔꯣ
ꯍꯣꯏ ꯑꯩ ꯑꯩꯅ ꯊꯣꯡꯉꯗꯤꯀꯣ
ꯎꯝ
ꯃꯤꯅ ꯆꯥꯅꯤꯡꯗꯕ ꯍꯦꯟꯖꯥꯡ ꯅꯥꯄꯤꯁꯤꯡꯗꯣ
ꯎꯝ
ꯑꯩꯅ ꯊꯣꯡꯉꯗꯤ ꯂꯣꯏ ꯆꯥꯕꯅꯤ ꯍꯥꯎꯋꯤ ꯍꯥꯏ
ꯑꯥ ꯁ ꯑꯗꯨꯁꯨ ꯑꯩꯁꯨ ꯅꯪꯅ ꯊꯣꯡꯕꯗꯣ ꯆꯥꯅꯤꯡꯉꯤꯅꯦ ꯃꯔꯥꯝ
ꯄꯤꯖꯕ ꯌꯥꯏꯅ ꯅꯪ ꯂꯥꯛꯑꯗꯤ
ꯑꯑꯥ
ꯁꯧꯒ꯭ꯔꯤ ꯊꯣꯡꯕꯤꯒꯦ ꯂꯥꯛꯑꯣ
ꯁꯁ ꯁꯧꯒ꯭ꯔꯤ ꯁꯧꯒ꯭ꯔꯤ ꯏꯟꯁꯥꯡꯗꯤ ꯍꯥꯎꯕꯅꯤꯅꯦ ꯉꯔꯥꯡ ꯁꯧꯒ꯭ꯔꯤ ꯑ ꯉꯔꯥꯡ ꯁ ꯔꯤꯑꯥ ꯎꯁꯣꯏ ꯆꯥꯕꯅꯦ
ꯑꯗꯨꯃꯥꯏ ꯌꯦꯟꯖꯥꯡ ꯑꯃ ꯍꯥꯏꯔꯛꯑꯣ ꯊꯣꯡꯕꯤꯒꯦ ꯑꯩ ꯊꯣꯡꯉꯗꯤ ꯅꯪ ꯄꯥꯝꯈ꯭ꯔꯅꯤ ꯍꯤ ꯍꯤ
ꯁꯧꯒ꯭ꯔꯤꯒ ꯁꯧꯒ꯭ꯔꯤꯒ ꯍꯋꯥꯏꯀꯣ ꯆꯝꯐꯨꯠ ꯆꯝꯊꯣꯡꯅ ꯐꯩꯅꯦ
ꯑꯣꯏ ꯁꯧꯒ꯭ꯔꯤꯗꯤ ꯌꯥꯝ ꯂꯩꯅꯦ ꯍꯋꯥꯏꯁꯨ ꯌꯥꯝ ꯂꯩꯌꯦꯅꯦ ꯂꯥꯛ
ꯑꯥ ꯆꯝꯊꯣꯡ ꯁꯥꯕꯅ ꯑꯩꯈꯣꯏ ꯍꯛꯆꯥꯡ ꯐꯩꯌꯦꯕ ꯑꯩ ꯍꯟꯗꯛ ꯀꯩꯅꯣꯒꯤ ꯒꯦꯁꯇ꯭ꯔꯤꯛ ꯀꯟꯕꯒꯤꯀꯣ ꯆꯝꯊꯣꯡ ꯉꯥꯛꯇꯅꯤ ꯆꯥꯒꯗꯕꯁꯦ ꯊꯥꯎ ꯆꯥꯕ ꯌꯥꯗꯦ ꯃꯣꯔꯣꯛ ꯑꯁꯥꯕ ꯆꯥꯕ ꯌꯥ ꯗꯦ ꯁꯤ ꯑꯦꯝ ꯂꯨꯔꯦꯅꯦ ꯌꯦꯟꯁꯥꯡ ꯑꯍꯥꯎꯕꯁꯨ ꯆꯥꯕ ꯌꯥꯗꯦ ꯁꯥꯒꯨꯝꯕ ꯀꯣ ꯉꯥꯕꯨꯗꯤ ꯌꯥꯏ
ꯑꯣ ꯑꯣ ꯑꯁ ꯅꯪꯁꯦ ꯏꯃꯥꯟꯅꯕꯤꯒ ꯆꯞ ꯃꯥꯟꯅꯔꯦ ꯏꯃꯥ ꯏꯃꯥꯟꯅꯕꯤꯁꯨ ꯇꯧꯋꯦꯕ ꯃꯥꯁꯨ ꯊꯥꯎꯒꯨꯝꯕ ꯌꯥꯝ ꯆꯥꯕ ꯌꯥꯗꯕ ꯁꯥ ꯉꯥ ꯁꯥꯁꯨ ꯆꯥꯕ ꯌꯥꯗꯕ ꯉꯥ ꯈꯇꯅꯦ ꯃꯥꯅ ꯆꯥꯕ ꯌꯥ
ꯎꯝ
ꯄꯨꯟꯕ ꯅꯨꯡꯉꯥꯏꯇꯦ ꯑꯗꯨꯒꯨꯝꯕꯗ
ꯑ ꯑꯗꯨꯅꯦ ꯑꯩꯁꯨ ꯀꯩꯅꯣꯒꯤ ꯏꯅꯥꯎꯅ ꯅꯨꯄꯥ ꯑꯃ ꯂꯩꯌꯦ ꯑꯗꯨ ꯃꯥꯅꯁꯨ ꯑꯗꯨꯝ ꯃꯥꯗꯤ ꯑꯗꯨꯝ ꯊꯥꯎ ꯆꯥꯅꯤꯡꯕ ꯑꯩꯅ ꯆꯥꯅꯤꯡꯗꯕ ꯑ ꯏ ꯅꯪ ꯅꯇꯣꯝꯇ ꯊꯣꯡꯂꯨ ꯉꯁꯔ ꯍꯥꯏꯌꯦ ꯎꯝ ꯎꯝ ꯑꯩꯅ ꯑꯩꯅ ꯑꯩꯅ ꯑꯩꯅ ꯆꯥꯛ ꯊꯣꯡꯉꯕꯀꯣ ꯏꯅꯥꯎ ꯅꯨꯨꯄꯥꯅ ꯊꯣꯡꯕ ꯑꯁ ꯑꯗꯨꯗꯤ ꯅꯪ ꯆꯥꯛ ꯊꯣꯡꯕ ꯃꯇꯝꯗ ꯁꯥ ꯄꯨꯣꯔꯛꯀꯅꯤ ꯑꯗꯨꯒ ꯀꯩꯅꯣꯒꯤ ꯊꯥꯎ ꯍꯥꯔꯛꯄ ꯀꯅꯤ ꯊꯥꯎ ꯍꯧꯔꯛꯀꯅꯨ ꯊꯥꯎ ꯍꯧꯗꯕꯗꯤ ꯆꯥꯕ ꯌꯥꯗꯦ ꯃꯅꯝ ꯅꯝꯃꯦꯕ ꯑꯁ ꯑꯗꯨꯗꯤ ꯅꯪꯅ ꯅꯪ ꯎ ꯅꯪ ꯅ ꯇꯣꯝꯗ ꯀꯩꯅꯣꯒꯤꯗ ꯆꯝꯊꯣꯡ ꯊꯣꯛꯅꯤꯡꯒ ꯆꯥꯎꯔꯣ ꯑꯩꯗꯤ ꯑꯩꯗꯤ ꯊꯣꯡꯕ ꯉꯝꯗ꯭ꯔꯦ ꯑꯗ ꯑꯥꯏ ꯁꯝꯃꯨ ꯀ ꯁꯥꯄꯅꯤꯅꯦ ꯑꯗꯨꯒꯤ ꯑꯁ ꯌꯥꯗ꯭ꯔꯦ ꯄꯣꯛꯁꯤꯀꯣ ꯎꯝ
ꯎꯝ
ꯄꯨꯛꯁꯨ ꯅꯥꯕ ꯃꯇꯝ ꯑꯁ ꯆꯥꯗ꯭ꯔꯦ ꯊꯣꯡꯕ ꯍꯧꯗ꯭ꯔꯤꯅꯦ ꯕ ꯌꯦꯕꯒꯤ
ꯑꯣ ꯉꯁꯤ ꯕꯣꯜ ꯌꯦꯡꯒꯦ ꯇꯧꯕꯅꯦ ꯑꯗꯣ ꯌꯥꯝ ꯋꯥꯔꯕ ꯇꯨꯝꯅꯤꯡꯃꯟꯕꯒꯤ ꯥꯟ ꯏꯃꯥꯟꯅꯕ ꯑꯃ ꯌꯦꯡꯅꯤꯡꯉꯦ ꯍꯧꯗꯣꯛꯄꯤꯌꯣ ꯍꯥꯏꯕꯀꯣ ꯑꯩꯁꯨ ꯑꯩꯅ ꯑꯩ ꯁꯤꯨ ꯌꯦꯡꯗꯣꯏꯅꯦ ꯍꯥꯏꯕꯒꯤ ꯑꯗꯨꯗꯤ ꯍꯧꯗꯣꯛꯂꯛꯎꯒ ꯍꯥꯏꯕ ꯍꯣꯏ ꯍꯣꯏ ꯍꯧꯗꯣꯛꯄꯤꯒꯦ ꯍꯥꯏꯔꯒ ꯃꯥꯕꯨ ꯍꯧꯗꯣꯛꯍꯜꯂꯦ ꯑꯗꯣ ꯃꯥꯕꯨ ꯍꯧꯗꯣꯛꯄꯤꯔꯦ ꯑꯗꯨꯒ ꯑꯩꯨꯛ ꯇꯨꯝꯕ
ꯑꯥ
ꯑꯩꯅ ꯌꯦꯡꯗ꯭ꯔꯦ ꯉꯝꯗ꯭ꯔꯦꯁ ꯉꯔꯥꯡ ꯊꯕꯛ ꯆꯠꯄꯒꯤ
ꯅꯪ ꯅꯪ ꯀꯅꯥꯒꯤ ꯀꯟꯇ꯭ꯔꯤꯗ ꯁꯞꯄꯣꯔꯠ ꯇꯧꯕ꯭ꯔꯣ
ꯑꯔꯖꯦꯟꯇꯤꯅꯥ
ꯑꯗꯨꯒ ꯑꯥꯔꯖꯦꯟꯇꯤꯅꯥ ꯑꯌꯣꯛ ꯉꯝꯈ꯭ꯔꯦꯗꯅ
ꯍꯣꯏ
ꯒꯣꯜ ꯑꯍꯨꯝꯒ ꯑꯅꯤ ꯅꯪ ꯉꯝꯈ꯭ꯔꯦ
ꯈꯪꯗꯤ ꯈꯪꯍꯧꯈ꯭ꯔꯦ ꯑꯗꯨꯗꯤ ꯏꯁꯄꯦꯟꯁꯨ ꯇꯧꯋꯦ ꯅꯪꯗꯤ ꯀꯅꯥ ꯇꯧꯒꯦ
ꯑꯩ ꯑꯩꯔꯣ ꯑꯩ ꯑꯥꯔꯖꯦꯟꯇꯤꯅꯥꯅꯤ
ꯏꯕꯥꯅꯤ ꯃꯥꯟꯅ ꯏꯅꯦ
ꯑ ꯑꯁ ꯂꯣꯏꯅꯃꯛ ꯑꯥꯔꯖꯦꯟꯇꯤ ꯑꯥꯔꯖꯦꯟꯇꯤꯅꯥ ꯍꯌꯦꯦꯅꯦ ꯀꯅ ꯁꯄꯣꯔꯠ ꯇꯧꯕꯧꯕ꯭ꯔꯣꯑꯣ ꯍꯥꯏ ꯑ
ꯑꯣ ꯉꯁꯤꯒꯤ ꯄ꯭ꯂꯦꯠꯗꯣ ꯑꯗꯣ ꯄꯥꯝꯗꯤ ꯄꯥꯝꯃꯨ ꯍꯥꯏꯗꯤ ꯐꯖꯩ ꯍꯥꯏꯌꯦ
ꯑꯣ ꯉꯁꯤꯒꯤ ꯄ꯭ꯂꯦꯗꯣ ꯑꯅꯤꯃꯛ ꯐꯖꯩ
ꯍꯣꯏ ꯑꯅꯤꯃꯛ ꯌꯥꯝ ꯐꯖꯩ ꯍꯥꯏꯌꯦꯕ ꯑꯩꯗꯣ ꯑꯁ ꯍꯣꯏ ꯑꯗꯨ ꯃꯥꯏ ꯍꯥꯏꯅꯩꯌꯦ ꯑꯩ ꯍꯧꯒꯠꯂꯒ ꯃꯤꯅ ꯑꯁꯤ ꯌꯥꯝ ꯐꯖ ꯆꯛꯑꯦ ꯈꯣꯠꯂꯦ ꯍꯥꯏꯔꯛꯄꯗꯨꯗ ꯑꯩꯁꯨ ꯑꯃꯨꯛ ꯅꯤꯡꯉꯝꯗ꯭ꯔꯤꯅꯤꯅꯦ
ꯑꯥ ꯑꯃꯨꯛꯀ ꯇꯤꯝ ꯑꯃꯅ ꯒꯣꯜ ꯆꯜꯂꯛꯀꯅꯤ ꯑꯃꯨꯛꯀ ꯑꯃꯨꯛꯀ ꯂꯥꯛꯑꯔꯒ ꯆꯟꯒꯅꯤ ꯑꯃꯨꯛꯀ ꯂꯥꯔꯒ ꯆꯪꯒꯅꯤꯀꯣ ꯑꯗꯨꯃꯥꯏꯅ ꯇꯧꯋꯦꯕ ꯉꯝꯔꯣꯏꯗ꯭ꯔꯅ ꯈꯟꯕꯅꯤꯅ ꯑꯥꯔꯖꯦꯟꯇꯤꯅꯥ ꯑꯗꯨꯗꯒꯤ ꯗꯥꯎ
ꯑꯣ ꯃꯣꯏꯁꯦ ꯈꯔ ꯀꯩꯅꯣ ꯗꯥꯎ ꯈꯔ ꯌꯥꯕ ꯃꯥꯜꯂꯦ ꯑꯗꯨꯗꯤ ꯃꯣꯏꯅꯪ
ꯍꯁ ꯗꯥꯎ ꯌꯥꯝ ꯀꯜꯂꯦ ꯂꯥꯁ ꯃꯤꯅꯤꯠꯇ ꯂꯥꯁ ꯃꯤꯅꯤꯠꯇ ꯀꯣꯔꯅꯔ ꯃꯦꯁꯤꯤꯟꯅ ꯀꯥꯎꯕ ꯑꯗꯨꯒꯤꯗ ꯍꯦꯛ ꯆꯪꯈ꯭ꯔꯦ ꯑꯗꯨꯗꯤ ꯉꯝꯂꯦ
ꯑꯩ ꯄꯥꯝ ꯑꯣꯏꯦꯗ ꯀ꯭ ꯌꯥꯔꯦ ꯍꯥꯏꯔ ꯑꯗ ꯑꯩ ꯌꯦꯡꯍꯧꯗꯕꯒꯤ ꯆꯥꯛꯑꯦꯕ
ꯑꯥ ꯑꯁ ꯑꯄꯣꯅꯦꯟꯁꯨ ꯌꯥꯝ ꯀꯜꯂꯦ ꯃꯣꯏ ꯑꯄꯣꯅꯦꯟ ꯇꯤꯝꯗꯣ ꯀꯦꯞ ꯕꯔꯗꯦꯗꯣ ꯃꯣꯢ ꯉꯁꯤ ꯋꯥꯔꯜ ꯀꯞꯇ ꯑꯍꯥꯟꯕ ꯆꯪꯕꯅꯤꯕ
ꯑꯣ ꯍꯣꯏꯅꯦ ꯑꯣꯏꯔꯝꯒꯅꯤ ꯑꯩꯁꯨ ꯇꯥꯗꯤꯌꯦꯕ ꯍꯥꯟꯅ
ꯑꯍꯥꯟꯅ ꯆꯪꯉꯦ ꯑꯗꯨꯒ ꯃꯣꯏꯒꯤ ꯀꯟꯇ꯭ꯔꯤꯁꯨ ꯌꯥꯝ ꯄꯤꯛꯉꯦ ꯑꯥꯏꯂꯦꯟ ꯃꯆꯥꯅꯦꯕ ꯑꯗꯨꯒꯤꯗꯤ ꯃꯣꯏꯒꯤ ꯄꯔꯐꯣꯔꯃꯦꯟꯁꯇꯤ ꯋꯥꯔꯜ ꯀꯞ ꯉꯝꯃꯒ ꯆꯞ ꯃꯥꯟꯅꯔꯦ ꯃꯣꯏꯒꯤꯗꯤ ꯗꯥꯢꯔꯦꯛ ꯔꯥꯟꯗ ꯑꯣꯐ ꯊꯥꯔꯇꯤꯇꯨ ꯀꯥꯒ꯭ꯔꯦꯗꯅ
ꯍꯣꯢ
ꯃꯣꯏꯒꯤ ꯄꯔꯐꯣꯔꯃꯦꯟꯁꯇꯤ ꯌꯥꯝ ꯐꯖꯩ ꯃꯊꯪꯗꯗꯤ ꯃꯣꯏ ꯂꯧꯕꯁꯨ ꯌꯥꯏ ꯃꯣꯏ ꯃꯣꯏꯒꯤ
ꯁꯤꯡ ꯂꯣꯏꯅ ꯍꯟꯗꯛꯅ ꯂꯣꯏꯔꯕ ꯅꯠ
ꯑꯥ ꯑꯁ ꯌꯥꯝ ꯆꯦꯟ ꯆꯦꯟ ꯆꯣꯡꯕꯁꯨ ꯌꯥꯝ ꯀꯜꯂꯦ ꯑꯗꯨꯒꯤ ꯃꯣꯏꯒꯤꯗꯨꯣ ꯃꯣꯏꯒꯤ ꯁꯨꯠꯁꯨꯨ ꯄꯨꯔ ꯆꯠꯂꯦꯕ ꯌꯥꯡ ꯅꯍꯥ ꯀꯪꯄꯣꯅꯦꯕ ꯐꯖꯩꯅꯦ ꯃꯣꯏꯒꯤ ꯄ꯭ꯂꯦꯗꯨꯗꯤ ꯑꯁ ꯑꯔꯖꯦꯟꯇꯤꯅꯥꯅ ꯅꯝꯗ꯭ꯔꯗꯤ ꯀꯣꯅ ꯑꯁ
ꯃꯦꯁꯤ ꯂꯩꯕꯒꯤꯅꯦ ꯅꯠꯇ꯭ꯔꯗꯤ ꯇꯧꯔꯣꯏꯀꯣ ꯑꯇꯣꯄ ꯎꯝ ꯑꯗꯣ ꯍꯟꯗꯛꯁꯦ ꯑ ꯍꯥꯏꯔꯛꯑꯣ
ꯂꯥꯁ ꯃꯤꯅꯤꯠꯇ ꯑꯥꯔꯖꯦꯟꯇꯤꯅꯥꯅ ꯆꯟꯕꯒꯤ ꯑꯗꯨꯝ ꯉꯝꯈ꯭ꯔꯦ
ꯎꯝ ꯍꯟꯗꯛꯁꯦ ꯀꯩꯅꯣ ꯔꯣꯅꯥꯜꯗꯣꯗꯣ ꯃꯥꯒꯤ ꯄ꯭ꯂꯦꯗꯣ ꯐꯖ ꯗꯦ ꯍꯥꯏꯅꯩꯌꯦ ꯑꯩꯕꯨꯗꯤ ꯌꯦꯡꯕꯤꯗꯦ
ꯑꯣ
ꯉꯍꯥꯟ ꯌꯦ ꯑꯥ ꯑꯥꯔꯖꯦꯟꯇꯤꯅꯥꯒ ꯀꯅꯥꯅꯣ ꯊꯣꯛꯄꯗꯣ ꯑꯦ ꯑꯥꯔꯖꯦꯟꯇꯤꯅꯥ ꯍꯥꯏꯌꯦ ꯄꯔꯣꯇꯨꯒꯣꯜꯒ ꯅꯍꯥꯟꯅ ꯁꯥꯟꯅꯥꯈꯤꯕꯗꯣ ꯑꯗꯣ ꯌꯦꯡꯒꯦ ꯔꯣꯅꯥꯜꯗꯣꯒꯤ ꯄ꯭ꯂꯦ ꯌꯦꯡꯒꯦꯅ ꯆꯪꯕꯅꯦꯕ ꯑꯗꯣ ꯑꯩꯗꯣ ꯊꯦꯡꯅ ꯆꯪꯈ꯭ꯔꯕ ꯃꯥꯗꯣ ꯊꯣꯛ ꯊꯣꯛꯀꯥꯟꯗ ꯑꯣꯢꯅ ꯆꯪꯗ꯭ꯔꯦ ꯑꯩꯗꯣ ꯇꯕ꯭ꯔꯥ ꯈꯜꯂꯦ ꯑꯗꯨꯒ ꯃꯤꯁꯤꯡ ꯍꯪꯉꯒ ꯁꯅꯕꯅꯦ ꯃꯥꯗꯣ ꯉꯟꯇꯥ ꯊꯣꯛꯈ꯭ꯔꯕ ꯑꯗꯨꯒꯤꯅꯤ
ꯑꯣ ꯑꯗꯨꯁꯨ ꯃꯣꯏꯒꯤ ꯀꯩꯅꯣꯒꯤꯗꯨꯅꯦ ꯑꯁ ꯀꯅꯥꯗꯔꯥ ꯑꯩ ꯀꯥꯎꯈ꯭ꯔꯦꯅꯦ
ꯑꯩꯁꯨ ꯀꯥꯎꯈ꯭ꯔꯦꯅꯦ ꯑꯣ ꯀꯩꯅꯣ ꯅꯠꯇ꯭ꯔꯣ ꯄꯔꯣꯇꯨꯒꯜꯒ ꯀꯩꯅꯦ ꯀ꯭ꯔꯣꯇꯤꯌꯥꯗ ꯅꯠꯇ꯭ꯔꯣ
ꯑ ꯀ꯭ꯔꯣꯁꯤꯌꯥꯅꯤ ꯑ ꯄ꯭ꯔꯣꯇꯨꯒꯜ ꯑꯩ ꯀ꯭ꯔꯣꯁꯤꯌꯥꯁꯨ ꯀꯜꯂꯤ
ꯍꯣꯏ ꯐꯖꯩꯌꯦ ꯑꯗꯨꯒꯤ ꯅꯨꯃꯤꯠꯀꯤꯗꯨꯁꯨ
ꯒꯣꯜ ꯑꯃꯒ ꯑꯅꯤ
ꯍꯣꯏ ꯃꯣꯏ ꯑꯣꯞꯁꯥꯏꯠ ꯍꯣꯏ ꯑꯣꯞꯁꯥꯏꯠ ꯆꯪꯒꯤꯕꯗꯣ ꯑꯩꯗꯤ ꯆꯪꯈ꯭ꯔꯕꯅꯤꯅ ꯌꯥꯝ ꯍꯔꯥꯎꯔꯒ ꯂꯩꯕꯅꯦꯕ ꯑꯩꯗ ꯄ꯭ꯔꯣꯊꯨꯇꯣꯗ ꯌꯥꯝ ꯉꯝꯍꯟꯅꯤꯡꯗꯦꯕ ꯑꯗꯨꯒ ꯑꯣꯐꯁꯥꯏꯗꯅꯦ ꯍꯥꯏꯔꯒ ꯒꯣꯜ ꯂꯧꯈꯤꯗꯕꯗꯣ ꯑꯁ ꯌꯥꯝ ꯅꯨꯡꯉꯥꯏꯇꯦ
ꯔꯣꯅꯥꯟꯗꯣꯁꯩ ꯒꯣꯜ ꯑꯅꯤ ꯆꯠꯂꯦ ꯑꯗꯨꯒ ꯃꯥꯒꯤ ꯈꯨꯖꯤꯟꯅ ꯑꯣꯐ ꯁꯥꯢꯗ ꯄꯤꯕꯀꯣ ꯃꯥ ꯈꯨꯖꯤꯟ ꯁꯥꯡꯕꯨꯒꯤꯔ ꯈꯪꯗ꯭ꯔꯦ
ꯑꯗꯨꯅꯦ ꯈꯪꯗꯦ
ꯑꯁ ꯃꯣꯢꯒꯤꯗꯨꯗꯤ ꯌꯥꯝ ꯂꯥꯢꯅ ꯉꯝꯕꯁꯨ ꯌꯥꯏ ꯑꯗꯨꯒꯤ ꯑꯦꯛꯁꯇ꯭ꯔꯥ ꯇꯥꯏꯝꯗꯣ ꯄꯤꯃꯟꯕꯤꯒꯤꯀꯣ ꯌꯥꯗꯦꯕ ꯉꯁꯤꯒꯤꯗꯤ ꯄꯨꯔꯥ ꯐꯤꯛꯁꯅꯦ ꯑꯃꯨꯛꯀ ꯅꯥꯏꯟꯇꯤ ꯃꯤꯅꯤꯠꯁ ꯅꯥꯏꯟꯇꯤ ꯎꯝ ꯅꯥꯏꯟꯇꯤ ꯃꯤꯅꯤꯠꯁꯇꯨ ꯗ꯭ꯔꯣ ꯆꯠꯂꯦ ꯅꯥꯏꯟꯇꯤ ꯃꯤꯅꯤꯠꯁꯇ ꯇꯨ ꯇꯨ ꯇꯨ ꯆꯜꯂꯦꯕꯀꯣ ꯋꯥꯟ ꯋꯥꯟ ꯆꯜꯂꯦꯕ ꯅꯥꯏꯟꯇꯤ ꯃꯤꯅꯤꯠꯁꯇ ꯑꯃꯨꯛꯀ ꯑꯃꯨꯛꯀ ꯊꯥꯔꯇꯤ ꯃꯤꯅꯤꯠꯁ ꯄꯤꯌꯦ ꯐꯤꯞꯇꯤꯟ ꯐꯤꯞꯇꯤꯟ ꯑꯗꯨꯒ ꯐꯤꯐꯇꯤꯟꯗꯨꯗ ꯃꯦꯁꯤ ꯀꯝꯄꯣꯅ ꯒꯣꯜ ꯑꯅꯤ ꯆꯪꯈ꯭ꯔꯦ ꯨ ꯑꯃꯨꯛꯀ ꯑꯅꯥꯗꫪ ꯐꯤꯐꯇꯤꯟ ꯃꯤꯟꯠꯁꯇ ꯑ ꯀꯩꯅꯣꯒꯤ ꯑ ꯀꯦꯕꯥꯥꫪꯗꯦ ꯅꯃꯨꯛꯒ ꯆꯜꯂꯦ ꯑꯃꯨꯛꯀ ꯂꯥꯁ ꯑꯥꫪꯗ ꯃꯦꯁꯤꯅ ꯀꯣꯟꫪ ꯀꯧꯕꯗꯨ ꯃꯇꯝꯗ ꯆꯪꯈ꯭ꯔꯦ ꯑꯗꯨꯒꯤ ꯑꯃꯨꯛꯀ ꯑꯦꯛꯁꯇ꯭ꯔꯥ ꯇꯥꯏꯝ ꯊ꯭ꯔꯤ ꯃꯤꯅꯠꯁ ꯄꯤꯌꯦ ꯊ꯭ꯔꯤ ꯃꯤꯅꯠꯁ ꯑꯩ ꯇꯧꯈ꯭ꯔꯦ ꯃꯥ ꯕꯣꯜꯁꯨ ꯂꯩꯕꯥꯛꯇ ꯇꯥꯍꯧꯗ꯭ꯔꯦꯅ ꯑ ꯒ ꯃꯇꯗ ꯄ꯭ꯔꯤꯠ ꯄꯤꯈ꯭ꯔꯦꯅ
ꯑ ꯍ ꯍꯥꯀꯩꯅꯣ ꯇꯧꯕ꯭ꯔꯣ ꯉꯁꯤꯁꯦ ꯃꯦꯁꯤꯒꯣꯜ ꯀꯌꯥ ꯆꯟꯕ꯭ꯔꯣ
ꯑꯃ
ꯑꯣ ꯑꯣ
ꯑꯃꯥꯡꯒ ꯑꯦꯁꯤꯁ ꯑꯃ
ꯑꯣ
ꯃꯥꯅ ꯀꯣꯟꯅꫪ ꯀꯤꯛ ꯃꯥꯅ ꯀꯣꯟꯅꫪ ꯄꯤꯕ ꯃꯇꯝꯗ ꯃꯥꯅ ꯀꯣꯟꯅꯔ ꯀꯥꯎꯕ ꯃꯇꯝꯗ ꯑꯅꯤ ꯑꯅꯤ ꯀꯥꯎꯕꯅꯦ ꯑꯗꯨꯗ ꯀꯣꯟꯅꯔ ꯀꯣꯅꯔ ꯑꯅꯤꯗ ꯆꯪꯕꯀꯣ ꯃꯥꯅ ꯃꯥ ꯃꯥꯅ ꯆꯜꯍꯧꯕ ꯃꯥꯒꯤ ꯑ ꯄꯁꯤꯡ ꯉꯥꯛꯇꯅꯦ ꯉꯁꯤꯐꯥꯎ ꯆꯥꯡꯕꯁꯦ
ꯅꯪꯗꯤ ꯀꯩꯅꯣ ꯃꯊꯟꯇ ꯌꯦꯡꯕ꯭ꯔꯣ
ꯀꯩꯅꯣꯒꯤ ꯑꯥ ꯏꯊꯟꯗꯅꯦ ꯑꯥ
ꯑꯣ ꯑꯩꯁꯨ ꯏꯊꯟꯇ ꯏꯃꯥꯟꯅꯕꯤꯗ ꯌꯦꯡꯁꯦ ꯍꯥꯏꯔꯒ ꯃꯥꯗꯤ ꯕꯣꯜꯗ ꯏꯟꯇ꯭ꯔꯦꯁ ꯂꯩꯇꯕ ꯃꯥꯜꯂꯦꯕ ꯌꯦꯡꯅꯤꯡꯗꯦ ꯍꯥꯏ
ꯑꯥ
ꯑꯗꯣ ꯏꯃꯥꯟꯅꯕꯤ ꯈꯔ ꯌꯦꯡꯅꯤꯡꯕꯁꯤꯡ ꯂꯩꯌꯦꯕꯀꯣ ꯑꯗꯨꯗꯤ ꯂꯩꯃꯤꯟꯅꯗꯕꯅꯤꯅ ꯏꯁꯥ ꯏꯁꯥ ꯌꯦꯡꯅꯩꯌꯦꯕ ꯑꯗꯣ ꯐꯥꯏꯅꯦꯜꯗꯗꯤ ꯌꯨꯝ ꯑꯃꯗ ꯄꯨꯜꯂꯒ ꯌꯦꯡꯃꯤꯟꯅꯁꯤꯀꯣꯅ ꯍꯥꯏꯕꯤꯈꯤꯕꯅꯤ ꯄꯨꯜꯂ
ꯌꯦꯡꯕꯗ ꯐ꯭ꯔꯤꯅꯦ ꯕꯣꯠꯁꯦ ꯃꯃꯤꯡ ꯍꯥꯡꯂ ꯅꯣꯡ ꯐꯥꯗꯣꯛ ꯃꯤ ꯑꯇꯣꯞꯄꯅ ꯃꯤ ꯁꯤ ꯀꯥꯝꯝꯕ ꯀꯟꯇ꯭ꯔꯤ ꯅꯣ ꯍꯥꯏꯕ ꯃꯇꯝꯗ
ꯍꯣꯏ ꯍꯣꯏ ꯑꯃ ꯕꯥꯏꯔꯦꯜ ꯆꯥꯄꯗ ꯍꯣꯏ ꯂꯤꯟꯖꯣꯈꯣꯏꯒꯤꯗꯣ ꯌꯨꯇꯨꯕꫪꯈꫭꯏꯒꯤꯗꫭ ꯑꯗꯣ ꯑꯗꯨ ꯕꯤꯗ꯭ꯌꯣ ꯗꯨ ꯑꯩꯗꫭ ꯅꯣꯛꯅꯤꯡꯃꯟꯕꯒꯤꯀꯣ ꯗꯥꯎꯟꯂꯣꯗ ꯇꯧꯔꯒ ꯊꯝꯃꯒ ꯑꯗꯨ ꯄꯥꯔꯠꯇꯣ ꯌꯦꯡꯉꯒ ꯑꯗꯨ ꯅꯣꯒꯥꯟ ꯂꯩꯕꯅꯦ
ꯃꯥꯒꯤ ꯃꯥꯒꯤ ꯅꯨꯄꯤꯗꯨꯅ ꯃꯥꯒꯤ ꯃꯥꯒꯤ ꯅꯨꯄꯤ ꯄꯤꯗ ꯍꯥꯡꯕ ꯂꯤꯟꯖꫭꯅ ꯅꯪ ꯃꯤ ꯃꯤꯁꯤ ꯄꯥꯝꯕ꯭ꯔ ꯃꯦꯁꯤ ꯄꯥꯝꯃꯤꯅꯦ ꯀꯔꯝꯕ ꯀꯟꯇ꯭ꯔꯤꯅꯣꯗꯣ ꯕ꯭ꯔꯥꯖꯤꯜ ꯅꯤꯅꯦ ꯕ꯭ꯔꯖꯤꯜ ꯕ꯭ꯔꯖꯤꯜ ꯅꯠꯇ꯭ꯔꯣ
ꯃꯥꯒꯤꯗ ꯑꯩ ꯌꯥꯝ ꯅꯧꯅꯤꯡꯉꯦ ꯍꯥꯏꯗꯤ ꯃꯥꯗꯣ ꯌꯥꯝ ꯈꯪꯕꯗ ꯄꯨꯔꯥ ꯐꯨꯜ ꯀꯟꯐꯤꯗꯦꯟꯁꯇ ꯍꯥꯏꯔꯛꯄꯗꯣ ꯌꯥꯝꯅ ꯍꯟꯗꯛꯇꯤ ꯃꯦꯁꯤꯅ ꯕ꯭ꯔꯥꯖꯤꯜꯅ ꯀꯥꯈ꯭ꯔꯅꯤ ꯀꯥꯏꯅ ꯇꯧꯕꯗꫭ ꯃꯦꯁꯤ ꯃꯦꯁꯤ ꯀ ꯇꯥꯎꯗꫭ ꯑꯩ ꯌꯥꯝꯅ ꯅꯤꯉꯦ ꯃꯥꯕꯨ ꯃꯥꯒꯤ ꯑꯦꯛꯄ꯭ꯔꯦꯁꯟꯗꯣ ꯌꯥꯝ ꯈꯪꯉꯒ ꯐꯨꯜ ꯀꯟꯐꯤꯗꯦꯟꯁꯇ ꯍꯥꯏꯗꫭꯔꯛꯄꯗꯣ ꯑꯗꯨꯗꯒꯤ ꯍꯦꯟꯅ ꯅꯣꯡꯅꯤꯡꯕ
ꯑꯥ ꯌꯥꯝ ꯅꫭꯛꯅꯤꯡ ꯅ ꯌꯥꯝ ꯀꯟꯐꯤꯗꯦꯟꯁ ꯂꯥꯏꯔꯒ ꯑꯁ ꯕ꯭ꯔꯥꯖꯤꯜꯅꯤꯅꯦ ꯀꯥꯏꯅ ꯃꯦꯁꯤ ꯃꯦꯁꯤ ꯅꯦ ꯍꯥꯏꯕꯗ ꯑꯁ ꯅꫭꯛꯅꯤꯉꯦꯕ
ꯁꯤ ꯍꯥꯏꯔꯒ ꯀꯟꯇ꯭ꯔꯤ ꯍꯥꯡꯉ ꯀꯥꯟꯗꯗꯤ ꯑꯇꯄ ꯍꯥꯏꯔ
ꯅꯃꯥꯟꯅꯕꯤꯗꯣ ꯁꯨꯃꯥꯏꯅ ꯇꯧꯔꯛꯀꯅꯤꯕ ꯈꯔ ꯈꯔꯒ ꯍꯥꯏ
ꯃꯥꯗꯤ ꯍꯥꯏꯕꯤꯔꯁꯨ ꯆꯪꯉꯔꯣꯏ ꯃꯥꯗꯤ ꯁꯨꯡꯌꯦꯡ ꯌꯦꯡꯉꯛꯇꯦ ꯍꯥꯏꯌꯦ
ꯔꯣꯅꯦꯗ ꯔꯣꯅꯦꯜꯗꯣ ꯄ꯭ꯔꯥꯖꯤ ꯑꯃꯨꯛ ꯍꯦꯔꯛ
ꯁꯣꯏꯗ꯭ꯔꯦꯃ ꯍꯟꯗꯛꯇꯤ ꯏꯊꯟꯇ ꯂꯩꯕꯅꯤꯅꯀꯣ ꯌꯦꯡꯅꯤꯡꯕ ꯀꯥꯟꯗ ꯅꯤ ꯇꯨꯝꯅꯤꯡꯉꯗꯤ ꯑꯗꯨꯝ ꯇꯨꯝꯊꯣꯛꯈ꯭ꯔꯦꯕ ꯍꯥꯏꯗꯤ ꯑꯩ ꯌꯥꯝꯅ ꯋꯥꯔꯕꯒꯨꯝꯕ ꯁꯨꯝ ꯌꯦꯡꯅꯤꯡꯗꯕꯒꯨꯝꯕꯗꯗꯒꯤꯀꯣ ꯌꯨꯝꯗ ꯂꯩꯔ ꯈꯨꯟꯗ ꯂꯩꯕ ꯗꯨꯀꯥꯟꯗꯗꯤ ꯃꯌꯥꯝ ꯄꯨꯜꯂꯒ ꯌꯦꯡꯕꯅꯤꯅ ꯉꯥꯏ ꯅꯥꯔꯒ ꯀꯔꯤ ꯀꯔꯤꯅꯣ ꯆꯥꯔꯒ ꯑꯗꯨꯀꯥꯟꯗꯗꯤ ꯌꯥꯝ ꯅꯨꯡꯉꯥꯏꯕꯅꯤꯅꯦ
ꯎꯝ ꯑꯗꯨꯗꯤ ꯅꯨꯡꯉꯥꯏ ꯊꯕꯛ ꯂꯩꯇꯗ ꯑꯗꯨꯝ ꯂꯩꯕꯅꯤ ꯌꯨꯝꯗ
ꯑꯩ ꯁꯤꯅꯗ
ꯑꯁ ꯉꯁꯤꯗꯤ ꯌꯥꯝ ꯁꯥꯗꯣꯏ ꯃꯥꯜꯂꯦ ꯣꯡꯁꯥꯁꯦ ꯐꯖꯅ ꯊꯣꯛꯂꯛꯑꯦ
ꯎꯝ
ꯇꯜꯂꯦꯗ ꯁꯥꯎꯕꯁꯦ ꯑꯩꯗꯤ ꯂꯩꯕ ꯌꯥꯝ ꯍꯩꯅꯗꯦꯕ
ꯇꯨ ꯁꯥꯏ
ꯑꯩꯗꯤ ꯉꯔꯥꯡꯗꯤ ꯅꯨꯡꯉꯥꯏꯌꯦ ꯉꯔꯥꯡꯗꯤ ꯌꯥꯝ ꯁꯥꯕ ꯑꯣꯏꯗꯦ ꯍꯥꯏꯗꯤ ꯅꯣꯡꯗꯤ ꯆꯨꯗꯦꯕꯀꯣ ꯑꯗꯨꯏꯁꯨ ꯃꯝ ꯈꯔ ꯈꯔ ꯑꯗꯨꯝ ꯃꯝꯕꯗ
ꯃꯃꯤꯃꯦ
ꯎꯝ ꯑꯁ ꯑꯁꯤꯗ ꯑꯩꯈꯣꯏꯗꯗꯤ ꯅꯨꯡꯁꯥ ꯐꯖꯅ ꯊꯣꯔꯛꯑꯦ ꯇꯜꯂꯦ ꯌꯦꯡꯊꯣꯛꯑꯀꯥꯟꯗ ꯌꯥꯝ ꯁ